ꯅꯨꯡꯉꯥꯏꯔꯨ
ꯃꯥ ꯐꯨ ꯀꯣ ꯃ ꯊꯂꯤꯅ ꯑꯦ ꯄꯁꯝꯇ
ꯍꯜꯂꯣ ꯍꯜꯂꯣ ꯇꯥꯕ꯭ꯔꯣ
ꯌꯥꯝ ꯇꯝ ꯇꯥꯏꯅ ꯉꯥꯏꯈꫭ ꯑꯦꯔꯄꯤꯁ ꯑꯝꯇ ꯍꯥꯞꯄꯤ ꯍꯜꯂꯣ
ꯍꯜꯂꯣ
ꯑꯣ ꯇꯥꯔꯦ ꯇꯥꯔꯦ
ꯑ ꯅꯨꯡꯉꯥꯏꯔꯤꯕꯣ
ꯅꯨꯡꯉꯥꯏꯔꯤ ꯅꯪꯗꯤ ꯅꯨꯡꯉꯥꯏꯔꯤꯕ꯭ꯔꯣ
ꯑꯦꯌꯥꯔꯄꯦꯁ ꯈꯔ ꯕ ꯃꯥꯜꯂꯦ
ꯌꯥꯕ?
ꯑ ꯇꯥꯔꯦ ꯇꯥꯔꯦ ꯫
ꯅꯪꯗꯤ ꯀꯔꯝ - ꯀꯔꯝ ꯄꯥꯜꯂꯤ?
ꯑꯗꯨꯝ ꯂꯩꯔꯤ ꯑꯗꯣ ꯍꯧꯖꯤꯛꯁꯦ ꯑꯩꯈꯣꯏꯒꯤ ꯄꯩꯈꯥ ꯑꯃ ꯊꯥꯔꯤ꯫
ꯀꯩ ꯄꯩꯈꯥ ꯊꯥꯔꯤ?
ꯀꯣꯂꯦꯖꯀꯤ ꯁꯦꯃꯤꯁꯇꯔ ꯑꯦꯛꯖꯥꯝ ꯑꯔꯣꯏꯕ ꯑꯃ꯫ ꯊꯥꯔꯤ
ꯑꯣ ꯑꯣ ꯗꯦꯠ ꯀꯌꯥꯗꯩꯩ ꯍꯧꯔꯤꯕ ꯑꯛꯖꯥꯝꯅ?
ꯅꯍꯥꯟ ꯇꯥꯡ ꯀꯨꯟꯇꯔꯨꯛꯇꯒꯤ ꯍꯧꯈꯤꯕꯅꯦ ꯍꯌꯦꯡ ꯇꯥꯡ ꯅꯤꯄꯥꯟꯗ ꯂꯣꯏꯗꯣꯏꯅꯦ꯫
ꯑꯗꯣꯏ ꯋꯥꯠꯇ꯭ꯔꯦꯅꯦ ꯂꯣꯏꯕ ꯂꯣꯏꯗꯧꯕ꯫
ꯑꯧ ꯋꯥꯠꯇꯔꯦ꯫
ꯁꯕꯖꯦꯛ ꯁꯖꯦꯛ ꯑꯃꯈꯛꯇ ꯉꯥꯏꯔꯕ?
ꯁꯕꯖꯦꯛ ꯃꯉꯥ ꯊꯥꯕꯅꯦ ꯑꯗꯣ ꯑꯃꯈꯛꯇ ꯉꯥꯏꯔꯦ꯫
ꯑꯣ ꯑꯗꯨꯒ ꯅꯪ ꯌꯨꯝꯗ ꯂꯥꯛꯇꯣꯏꯕ꯭ꯔꯥ ꯅꯠꯇ꯭ꯔꯥ ꯀꯃꯥꯏ - ꯀꯃꯥꯏ ꯇꯧꯗꯣꯏ?
ꯑꯧ ꯑꯗꯨ ꯂꯣꯏꯔꯦ ꯁꯝꯃꯔ ꯚꯦꯀꯦꯁꯟ ꯂꯩꯔꯦ ꯑꯗꯨꯗꯩꯩ ꯌꯨꯝ ꯂꯥꯛꯑꯅꯤ ꯑꯩꯁꯦ ꯍꯧꯖꯤꯛꯁꯦ ꯍꯣꯁꯇꯦꯜꯗ ꯂꯩꯔꯤꯌꯦꯕ꯫ ꯅꯪꯗꯤ ꯀꯃꯥꯏ ꯀꯃꯥꯏꯅ ꯇꯧꯔꯤꯒꯦ?
ꯑꯩꯖꯦ ꯃꯤꯔꯦꯝ ꯑꯣꯏꯔꯤꯌꯦ꯫ ꯃꯤꯔꯦꯝ ꯅꯝꯕꯔ ꯋꯥꯟ ꯫
ꯑꯇꯣꯞꯄ ꯀꯩ ꯀꯩ ꯀꯦꯝ ꯍꯣꯠꯅꯗ꯭ꯔꯕꯣ?
ꯑꯣ ꯑꯩ ꯀꯩꯅꯣ ꯑꯦꯛꯖꯥꯝ ꯑꯦꯁ ꯑꯦꯁ ꯁꯤ ꯒꯤ ꯑꯦꯛꯖꯥꯝ ꯀꯩꯀꯩꯕꯨꯗꯤ ꯊꯥꯒꯦꯗ ꯇꯧꯔꯦꯕ꯫
ꯑꯣ꯫ ꯀꯃꯥꯏ
ꯀꯔꯤ?
ꯀꯔꯤ- ꯀꯔꯤꯗꯤ ꯄꯥꯒꯦ ꯍꯥꯏꯗꯤ ꯀꯥꯏꯗ ꯆꯠꯂꯒ ꯌꯨꯝꯗ ꯑꯗꯨꯝ ꯄꯥꯕ꯭ꯔꯥ ꯅꯠꯇ꯭ꯔꯒ ꯀꯃꯥꯏ- ꯀꯃꯥꯏ ꯍꯣꯠꯅꯔꯤꯒꯦ?
ꯑꯣ ꯌꯨꯝꯗ ꯄꯥꯕꯁꯤ ꯌꯨꯝꯗ ꯄꯥꯕꯁꯤ ꯑꯉꯥꯡ ꯀꯩꯀꯩ ꯌꯥꯝ ꯂꯥꯡꯕꯅꯤꯅ ꯀꯩꯅꯣꯗ ꯂꯥꯏꯕ꯭ꯔꯦꯔꯤꯗ ꯆꯠꯂꯒ ꯄꯥꯏ ꯐ꯭ꯔꯤꯒꯤ ꯂꯥꯏꯕ꯭ꯔꯦꯔꯤꯗꯨꯗ꯫
ꯑꯣ ꯑꯗꯨꯅ ꯐꯩꯗ꯫
ꯍꯣꯌ ꯍꯣꯏꯌꯦ ꯅꯠꯇꯔꯗꯤ ꯀꯗꯥꯏꯗꯩꯩ ꯌꯨꯝꯗꯗꯤ ꯑꯉꯥꯡꯑꯣ ꯑꯍꯜ ꯂꯃꯜꯑꯣ ꯂꯥꯡꯕ ꯃꯌꯥꯝꯁꯤꯅ ꯕꯨꯙꯤꯅꯒ ꯈꯔ ꯄꯪꯉꯤꯉꯩꯗ ꯂꯥꯏꯔꯤꯛ ꯀ ꯄꯥ ꯁꯤꯗꯒ ꯄꯥ ꯆꯪꯕꯗ ꯂꯥꯏꯕꯔ꯭ꯦꯔꯤ ꯕꯣ ꯀꯗꯥꯥꯏꯅꯣ ꯍꯥꯏꯔꯛ ꯀꯥꯟꯗ꯫
ꯑ ꯏꯃꯨꯡꯒꯤ ꯃꯃꯥ ꯍꯣꯏ ꯏꯃꯥ ꯍꯣꯏ ꯕꯕꯥꯍꯣꯏꯗꯤ ꯀꯃꯥꯏꯅ ꯇꯧꯔꯤꯒꯦ?
ꯃꯣꯏꯁꯨ ꯑꯗꯨꯝ ꯅꯥꯕ ꯌꯦꯛꯄꯕꯨꯗꯤ ꯌꯥꯎꯗꯦ ꯃꯣꯏꯁꯨ ꯑꯗꯨꯝ ꯂꯩꯔꯤ ꯈꯔ ꯉꯥꯡꯅ ꯁꯛꯅ ꯌꯨꯝꯗ ꯂꯩꯔꯝꯃꯤꯅ꯫ ꯅꯪꯗꯤ ꯂꯥꯏꯔꯤꯛ ꯑꯦꯛꯖꯥꯝ ꯍ ꯅꯨꯡꯉꯥꯏ ꯊꯥꯈꯤꯕ ꯅꯨꯡꯉꯥꯏꯕꯔ꯭?
ꯅꯨꯡꯉꯥꯏꯈꯤ꯫
ꯂꯥꯏ ꯑꯗꯨ ꯌꯥꯝ ꯄꯥꯎ꯫ ꯅꯪ ꯂꯥꯛ ꯑꯒꯥ ꯅꯪ ꯍꯟꯗꯛ ꯀꯅꯣꯒ ꯇ ꯌꯥꯎꯗꯔ꯭ꯦꯅꯦ꯫ ꯂꯥꯏ ꯍꯔꯥꯎꯕ ꯈꯣꯠꯄ ꯑꯝꯇ ꯌꯥꯎ ꯗꯔꯝꯅꯤꯅꯦ ꯅꯪꯗꯤ꯫
ꯑꯧ ꯌꯥꯍꯥꯎꯗꯔ꯭ꯦ ꯄꯩꯈ ꯃꯅꯨꯡ ꯑꯣꯏꯗꯅ ꯫
ꯑꯗꯨꯅꯦ ꯑꯁ ꯂꯥꯏ ꯍꯔꯥꯎꯕ ꯃꯅꯨꯡꯗ ꯍꯟꯗꯛꯇꯤ ꯂꯥꯡꯅꯈꯤꯕ ꯃꯌꯥꯝꯁꯦ꯫
ꯂꯥꯏ ꯃꯐꯝ ꯀꯌꯥ ꯍꯔꯥꯎꯈꯤꯕꯅꯣ ꯍꯟꯗꯛꯇꯤ?
ꯍꯟꯗꯛ ꯂꯥꯏ ꯃꯐꯝ ꯑꯌꯥꯝꯕ ꯂꯣꯏꯅ ꯑꯩꯅ ꯈꯪꯕꯗ ꯃꯔꯤꯃꯨꯛ ꯀꯛꯆꯤꯡꯒꯤ ꯃꯔꯤꯃꯨꯛ ꯍꯔꯥꯎꯈꯤꯕ ꯃꯥꯜꯂꯦ꯫
ꯂꯥꯏꯕꯨꯡ ꯁꯥꯕꯗꯤ ꯌꯥꯍꯧꯕꯔꯣ?
ꯑꯣ ꯂꯥꯏꯕꯨꯡ ꯁꯥꯕ ꯌꯥꯎꯋꯦ ꯑꯅꯤ ꯑꯦ ꯑꯃꯔꯛ ꯌꯥꯎꯋꯤ ꯀꯗꯥꯏꯗꯒꯤ ꯑꯅꯤꯔꯛ ꯀꯔꯥꯏꯗꯒꯤ ꯑꯍꯨꯝꯂꯛ ꯌꯥꯎꯕ ꯉꯝꯃꯣꯏ ꯀꯦꯕꯒꯤ ꯃꯃꯜꯁꯤ ꯌꯥꯝꯅ ꯍꯥꯏꯌꯦ꯫
ꯑꯗꯨꯅꯤ ꯍꯧꯖꯤꯛꯀꯥꯟꯁꯦ ꯂꯥꯏ ꯍꯔꯥꯎ ꯖꯒꯣꯏ ꯁꯥꯕꯗꯒꯤ ꯀꯕꯅꯦ ꯍꯦꯟꯅꯥ ꯄꯩꯁꯥ ꯇ
ꯃꯥꯅꯦ ꯀꯦꯕꯅ ꯍꯦꯟꯅ ꯄꯩꯁꯥ ꯄꯨꯊꯔꯦ ꯂꯥꯏ ꯍꯔꯥꯎ ꯌꯥꯎꯔꯨꯗꯅ ꯑꯗꯩ ꯀꯦꯗ꯭ꯔꯁꯨ ꯑꯃꯨꯛ ꯃꯤ ꯀꯦꯟꯅꯕ ꯃꯇꯝꯗ ꯑꯃꯨꯛ ꯀꯦꯗ꯭ꯔꯁꯨ ꯑꯃꯨꯛ ꯀꯩꯅꯣ ꯇꯥꯗꯣꯏꯅꯤꯗꯣ ꯃꯌꯥꯝ ꯀꯦꯟꯅꯔꯒ ꯀꯦꯜꯇꯨꯗꯕ ꯍꯥꯏꯁꯦ
ꯃꯥꯅꯤ - ꯃꯥꯅꯤ꯫
ꯑꯉꯥꯎꯕ ꯑꯃꯨꯛ ꯇꯥꯗꯣꯏꯅꯤ꯫ ꯍꯥꯏꯗꯤ ꯃꯌꯥꯝ ꯀꯦꯟꯅꯔꯤ ꯈꯔꯗ ꯑꯣꯏꯔꯁꯨ ꯀꯦꯗꯕꯗꯤ ꯌꯥꯔꯣꯏ꯫ ꯑꯗꯨꯅ
ꯆꯥꯛ- ꯆꯥꯛ ꯌꯦꯟꯁꯥꯡꯒꯤ ꯆꯥꯔꯕꯣ?
ꯆꯥꯛ ꯆꯥꯔꯦ ꯅꯪꯗꯤ ꯆꯥꯔꯕꯣ?
ꯑꯩꯁꯨ ꯆꯥꯔꯦ ꯑꯩꯈꯣꯏ ꯂꯩꯩꯐꯝꯒꯤꯗꯤ ꯆꯥꯛ ꯉꯟꯅ - ꯉꯟꯅ ꯄꯤꯕ꯫
ꯐꯩ ꯑꯗꯨꯅꯥ ꯉꯟꯅꯥ - ꯉꯟꯅꯥ ꯆꯥꯔꯒ ꯉꯟꯅ - ꯉꯟꯅ ꯇꯨꯝꯕ ꯆꯥꯕ ꯇꯣꯛꯄꯗꯩꯩ ꯄꯨꯡ ꯑꯍꯨꯝꯃꯨꯛ ꯂꯩꯔꯒ ꯇꯨꯝꯃꯣ ꯍꯥꯏꯕꯅꯤꯅꯀꯣ꯫
ꯑ ꯇꯨꯝꯗ꯭ꯔꯤꯉꯩꯗ ꯑꯗꯨꯝ ꯂꯥꯡꯉꯛ ꯄꯅꯤꯗ
ꯇꯨꯝꯗꯔ꯭ꯤ ꯉꯩ ꯂꯥꯝꯃꯦ꯫ ꯍꯣꯏ ꯁꯨꯄꯔ ꯐꯥꯏꯟꯅꯤꯅ ꯆꯦꯡꯁꯤꯁꯨ꯫
ꯃꯥꯅꯤ ꯃꯩ ꯃꯅꯤꯄꯨꯔꯗ ꯂꯩꯔꯁꯦ꯫ ꯁꯨꯄꯔ ꯐꯥꯏꯟ ꯆꯥꯏ꯫
ꯑꯁꯦꯡꯕ ꯑꯩꯈꯣꯏ ꯃꯅꯤꯄꯨꯔꯒꯤ ꯆꯦꯡ ꯊꯣꯛꯏꯕ ꯆꯦꯡ ꯃꯌꯥꯝ ꯐꯧ ꯊꯣꯛꯏꯕ ꯐꯧ ꯃꯌꯥꯝꯁꯦ ꯀꯔꯤꯝꯇ ꯀꯥꯟꯅꯗ꯭ꯔꯕꯅꯦꯕ꯫
ꯑꯧ꯫
ꯑꯩꯈꯣꯏ ꯏꯁꯥꯒꯤ ꯊꯣꯛꯆꯔꯤꯁꯤꯅ ꯑꯗꯨꯝ ꯁꯨꯝꯕꯁꯤ ꯄꯤꯖ ꯌꯥꯗ꯭ꯔꯣ ꯃꯄꯥꯜ ꯂꯝꯗꯩ ꯂꯩꯗ꯭ꯔꯁꯨ꯫
ꯌꯥꯔꯤꯕꯅꯤ ꯃꯣꯏ ꯑꯝꯇ ꯇꯧꯗꯦ ꯌꯦꯟ ꯉꯥꯛꯇ ꯊꯣꯡꯉꯒ ꯄꯤꯖꯩ꯫
ꯑꯗꯨꯅꯦ ꯃꯄꯥꯜ ꯂꯝꯒꯤ ꯑꯗꯨꯝ ꯇꯧꯔꯒ ꯑꯩꯈꯣꯏ ꯁꯤꯒꯤ ꯄꯣꯠꯊꯣꯛꯁꯤ ꯍꯦꯟꯅ ꯀꯩꯅꯣ ꯇꯧꯔꯒ ꯃꯄꯥꯜ ꯂꯝ ꯃꯄꯥꯟ ꯑꯇꯣꯞꯄꯗꯩ ꯇꯥꯡꯗꯅꯕ ꯇꯧ ꯌꯥꯕꯁꯤꯗꯀꯣ
ꯌꯥꯝ ꯍꯦꯟꯗꯣꯛꯅ ꯌꯥꯔꯤꯕꯅꯤ ꯃꯣꯏꯅ ꯇꯧꯗ꯭ꯔꯤ ꯄꯩꯁꯥꯁꯨ ꯈꯔ ꯃꯣꯏꯅ ꯆꯥ ꯍꯧꯅꯕ ꯍꯣꯠꯅꯕ
ꯑꯗꯨꯅꯦ ꯑꯩꯅ ꯇꯥꯕꯗꯤ ꯅꯣꯏ ꯅꯨꯄꯥ ꯑꯃꯩꯗꯤ ꯑꯍꯥꯎ ꯑꯍꯥꯎꯕꯗ ꯄꯤꯖꯩ ꯍꯥꯏꯌꯦ ꯍꯁꯇꯦꯒꯤ ꯅꯨꯄꯥꯝꯃꯩꯗꯤ
ꯅꯨꯄꯥꯁꯨ ꯍꯧꯖꯤꯛꯀꯥꯟꯗꯤ ꯑꯗꯨꯝ ꯃꯥꯟꯅꯔꯛꯑꯦ
ꯃꯥꯅꯅꯦꯦ ꯍꯥꯏ ꯌꯥꯝ
ꯎꯝ ꯃꯣꯏ ꯃꯣꯏ ꯃꯁꯥꯅꯁꯨ ꯊꯣꯡꯅ ꯆꯥꯖꯕ
ꯅꯪ ꯂꯥꯛꯀꯥꯟꯗ ꯆꯤꯡ ꯑꯝꯇ ꯀꯥꯔꯨꯁꯤꯗ ꯑꯩꯈꯣꯏ ꯍꯥꯏꯅꯔꯤꯕꯅꯤ
ꯑꯣ ꯌꯥꯏ ꯌꯥꯏ ꯆꯤꯡ ꯏ ꯀꯥꯕꯦ ꯌꯥꯝꯅ ꯐꯕ ꯁꯥꯖꯅꯕꯅꯤ
ꯃꯥꯅꯦ ꯍꯧꯖꯤꯛꯀꯥꯟꯁꯦ ꯌꯥꯝ ꯀꯥꯟꯅꯔꯤꯌꯦ
ꯃꯌꯥꯝ ꯀꯥꯟꯅꯔꯤꯉꯩꯗ ꯑꯩꯈꯣꯏꯁꯨꯨ ꯀꯥꯎꯁꯦ
ꯀꯥꯎꯁꯤ ꯅꯠꯇ꯭ꯔꯗꯤꯅꯦ ꯁꯨꯝ ꯀꯥꯁ ꯀꯥꯁꯦ ꯍꯥꯏꯔꯒ ꯀꯥꯒꯦꯔꯣꯏꯗ꯭ꯔꯤꯕꯅꯤ
ꯑꯕꯣꯛꯇꯤ ꯑꯅꯥꯕ ꯌꯥꯎꯗꯕ
ꯑꯅꯥꯕ ꯌꯥꯎꯗꯦ ꯑꯗꯣ ꯑꯍꯟ ꯑꯣꯏꯔꯕꯝꯃꯤꯅ ꯍꯥꯏꯕꯗꯤ ꯑꯗꯨꯝ ꯈ ꯈ ꯈ ꯍꯥꯏꯗꯤ ꯑꯍꯟ ꯑꯣꯏꯔꯛꯄꯩ ꯂꯥꯏꯅꯥꯗꯣ ꯑꯗꯨꯅꯤ ꯑꯗꯨ ꯊꯣꯏꯅ ꯍꯧꯖꯤꯛꯀꯤ ꯀꯦꯟꯁꯔ ꯅꯨꯡꯁꯔ ꯃꯌꯥꯝ ꯅꯥꯟꯅꯔꯤꯁꯦ ꯑꯗꯨꯕꯨꯗꯤ ꯑꯣꯏꯗꯕ ꯑꯗꯨꯁꯨ ꯑꯍꯜ ꯑꯣꯏꯔꯛꯄꯒꯤ ꯂꯥꯏꯅꯥ ꯃꯁꯥ ꯈꯔ ꯈ ꯅꯨꯡꯉꯥꯏꯇꯕ ꯑꯗꯩꯗꯤ ꯑꯍꯟ ꯑꯣꯏꯔꯕꯃꯤꯅ ꯆꯥꯔꯨꯕꯗꯣ ꯊꯥꯎ ꯊꯨꯝ ꯆꯥꯁꯤꯜꯂꯨꯕꯗꯣ ꯑꯍꯟꯗꯤ ꯃꯣꯏ ꯀꯩꯅꯣꯗꯣ ꯀꯔꯤ ꯍꯥꯏꯅꯤ
ꯃꯥꯅꯤ ꯃꯥꯅꯤ ꯆ
ꯃꯅꯨꯡꯒꯤ ꯍꯣꯏ ꯆꯈꯥꯎ ꯀꯩꯀꯩꯗꯣ ꯐꯖꯅ ꯐꯪꯁꯟꯗꯨ ꯇꯧꯗ꯭ꯔꯅꯤꯅ ꯊꯥꯎ ꯊꯨꯝꯗꯨ ꯑꯍꯟꯅꯤꯅ ꯑꯗꯨꯝ ꯆꯥꯅꯤꯡꯉꯦ ꯆꯥꯁꯤꯜꯂꯨꯔꯅꯤ ꯆꯥꯁꯤꯜꯂꯗꯩꯗꯤ ꯑꯃꯨꯛ ꯆꯥꯕ ꯇꯨꯝꯗꯦꯗ ꯑꯃꯨꯛ ꯃꯣꯏꯗꯤ ꯆꯥ ꯇꯨꯝꯕꯁꯨ ꯋꯥꯠꯂꯦꯗꯅ ꯐꯪꯁꯟ ꯐꯖꯅ ꯇꯧꯗ꯭ꯔꯕꯅꯤꯅ
ꯃꯥꯅꯤ ꯑꯅꯣꯔꯄ ꯍꯥꯏꯁ ꯅꯍꯥꯟ ꯅꯪꯅ ꯌꯨꯇ꯭ꯌꯨꯕꯇ ꯊꯥꯒꯠꯂꯛꯄ ꯚꯤꯗꯤꯑꯣꯗꯨꯗ ꯑꯕꯣꯛꯇꯨ ꯎꯔꯝꯃꯤ
ꯑꯣꯕꯣꯒꯑꯣꯕ
ꯃꯥꯗꯁ ꯁꯦꯝꯅꯤ ꯀ ꯑꯣꯏꯔꯃ
ꯃꯗꯗꯤ ꯅꯨꯃꯤꯠꯀꯤꯗ ꯁꯤꯒꯦ ꯇꯧꯋꯦ ꯑꯗꯨꯏ ꯅꯨꯃꯤꯠꯇꯨꯁꯨ ꯑꯉꯥꯡꯉꯩꯗꯣ ꯃꯃꯥ ꯃꯃꯥꯅꯦ ꯄꯩꯁꯥ ꯂꯣꯟꯅ ꯂꯣꯟꯅꯤ ꯃꯗꯁꯨꯗꯤ ꯃꯃꯥ ꯃꯄꯥꯅꯦ ꯄꯩꯁꯥ ꯂꯨ ꯂꯅ ꯂꯧꯔꯒꯅꯤ ꯐꯥꯏꯅꯂꯤꯁ ꯁꯤꯔꯦ ꯅꯣꯄꯅ
ꯀꯦ ꯀꯦꯖꯤꯒꯌꯥ ꯇꯥꯎꯅ ꯀꯩꯗꯧ
ꯀꯦꯛ ꯀꯦꯖꯤ ꯀꯦꯖꯤꯗꯪ ꯉꯥꯏꯔ ꯃꯥꯜ ꯂꯥꯏꯔꯕ ꯑꯉꯥꯡ ꯂꯥꯏꯔꯕ ꯑꯉꯥꯡ ꯉꯥꯛꯇꯅꯤ
ꯑꯣ ꯀꯩꯁꯨ ꯀꯥꯏꯗꯦꯗ
ꯅꯨꯨꯃꯤꯠꯇ ꯀ ꯀꯕꯗꯅꯦ ꯀꯦꯛ ꯂꯩꯐꯝꯁꯤꯗ ꯉꯥꯏꯕꯁꯤ ꯉꯥꯏꯕꯁꯤ ꯏꯃꯥ ꯈꯨꯋꯥꯑꯝꯅꯤ
ꯃꯥꯗꯤ ꯍꯧꯖꯤꯛꯀꯥꯟꯗꯤ ꯃꯥꯗꯔꯁ ꯗꯦ ꯍꯥꯏꯔꯗꯤ ꯃꯃꯥ ꯕꯥꯉꯩꯒꯤꯅꯦꯅ ꯀꯦꯛꯁꯦ ꯂꯣꯏ ꯀꯛꯅꯔꯦ
ꯍꯣꯏ ꯂꯣꯏꯅ ꯃꯃꯥꯉꯩꯒꯤꯅꯦ ꯅꯨꯄꯥꯗꯩ ꯅꯨꯄꯤꯗꯩ ꯂꯥꯛꯅꯕ ꯃꯌꯥꯝꯁꯦ ꯐꯝꯃꯒ ꯉꯥꯏꯕꯗ ꯀꯦꯛ ꯑꯗꯨꯏ ꯅꯨꯃꯤꯠꯇꯣ ꯀꯦꯛ ꯌꯣꯟꯕ ꯀꯥꯡꯒꯨꯝꯍꯩꯗꯤ ꯐꯖꯅ ꯁꯤꯠꯂꯕꯅꯤ ꯍꯣꯏ ꯑꯗꯨꯝꯕ ꯊꯣꯛꯄꯗ ꯑꯃꯨꯛ ꯀꯦꯛꯁꯤ ꯆꯥꯗ꯭ꯔꯗꯤ ꯑꯠꯇꯕꯅ ꯀꯦꯛ ꯆꯥꯅꯤꯡꯉꯥꯏ ꯆꯥꯐꯝ ꯂꯩꯇꯦꯟꯗ꯭ꯔꯣ
ꯃꯅꯤ ꯆꯨꯝꯃꯤꯅꯤ
ꯑꯃꯔꯣꯝꯗꯗꯤ ꯑꯃꯨꯛ
ꯉꯁꯤ ꯀꯔꯤ ꯢꯟꯁꯪ ꯆꯥꯒꯤꯕꯅꯣ
ꯑꯩꯈꯣꯏ ꯏꯟꯖꯥꯡꯗꯣ ꯉꯁꯤ ꯀꯩꯅꯣꯗꯣ ꯍꯋꯥꯏ ꯑꯁꯥꯡꯕꯤꯗꯣ ꯑꯗꯨꯒꯤꯗꯣ ꯀꯩꯅꯣ ꯇꯧꯔꯒ ꯍꯤꯡꯅ ꯏꯔꯣꯜꯂ ꯆꯥꯏꯅ ꯍꯤꯡꯅ ꯏꯔꯣꯜꯂ ꯆꯥꯕꯗꯣ ꯈꯪꯕ꯭ꯔꯥ ꯆꯥꯏꯑ ꯑꯗꯨ ꯑꯂꯨꯒ ꯐꯨꯠꯂꯦꯗꯅ ꯑ ꯑꯂꯨ ꯀ ꯐꯨꯂꯦꯗꯅ ꯑꯗꯨꯒ ꯀꯩꯅꯣꯗꯣ ꯍꯋꯥꯏꯟ ꯁꯥꯡꯕꯤꯗꯨ ꯀꯨꯞꯅ ꯁꯣꯏꯔꯒ ꯍꯤꯡꯅ ꯍꯥꯞꯄ ꯏꯔꯣꯟꯕ ꯌꯥꯝ ꯍꯥꯎꯕꯅꯤ ꯅꯪꯁꯨ ꯆꯥꯔꯒ ꯇꯦꯁ ꯇꯧꯔꯣ
ꯑꯩꯁꯨ ꯅꯣꯡꯃ ꯆꯥꯔꯒꯦ ꯌꯦꯡꯉ ꯑꯗꯨꯒ ꯍꯥꯏꯔꯛꯑꯒꯦ
ꯑꯣ ꯍꯥꯏꯔꯣꯑꯣ ꯍꯥꯏꯔꯣ ꯇꯦ ꯀꯃꯥꯏ ꯀꯃꯥꯏꯅ ꯇꯧꯋꯤ ꯑꯗꯨꯣ
ꯑꯩꯅ ꯄꯥꯎ ꯁꯨꯝ ꯐꯥꯎꯅꯗꯕ ꯀꯨꯏꯔꯦꯅ ꯐꯣꯟ ꯁꯨꯝ ꯇꯧꯔꯛꯑꯝꯕꯅꯤ
ꯑꯗꯨꯅꯦ ꯄꯥꯎ ꯐꯥꯎꯅꯗꯕ ꯀꯨꯏꯔꯦ ꯑꯃꯨꯛ ꯑꯃꯨꯛ ꯐꯥꯎꯅꯕ ꯅꯠꯇꯅ ꯏꯁꯥ ꯏꯁꯥꯒꯤ ꯑꯃꯃꯝ ꯂꯣꯏꯅ ꯆꯤꯟꯅꯈꯤꯕꯅꯦ ꯊꯕ ꯊꯕꯛ ꯇꯧꯗ꯭ꯔꯤꯉꯩꯁꯤꯗꯤ
ꯃꯥꯅꯤ ꯃꯥ ꯁꯨꯃꯥꯏꯅ ꯑꯍꯥꯡꯕ ꯆꯥꯆꯥꯥ ꯇꯣꯂꯛꯄꯩ ꯃꯇꯝꯗ ꯈꯔ ꯈꯔ ꯐꯥꯎꯅꯗ꯭ꯔꯗꯤ
ꯍꯣꯏꯅ ꯇꯥꯡꯅ ꯐꯥꯎ
ꯍꯣꯏ ꯑꯇꯥꯡꯕ ꯃꯇꯝꯁꯤꯗ ꯋꯥꯏ ꯁꯥꯟꯅꯍꯁꯤ ꯌꯥꯝ ꯅꯨꯡꯉꯥꯏ
ꯍꯣꯏ ꯑꯩꯈꯣꯏ ꯃꯩ ꯈꯔ ꯈ ꯄꯨꯜꯂꯒ ꯁꯨꯃꯥꯏꯅꯀꯣ ꯑꯃꯨꯛ ꯑꯃꯨꯛ ꯁꯥꯟꯅꯕ ꯑꯗꯨꯏꯗꯤ ꯐꯩꯗꯅ
ꯐꯩ ꯐꯩ ꯌꯥꯝ ꯀꯂꯦ
ꯅ ꯅꯪꯗꯤ ꯅꯣꯏ ꯍꯣꯁꯇꯦꯜꯒꯤ ꯀꯩꯄꯤꯕ ꯉ ꯁꯤꯕꯨ
ꯌꯦ ꯄꯤ ꯑꯗꯨ ꯑꯗꯨ ꯆꯥꯔꯦ
ꯑꯣ ꯍꯥꯎꯕꯅꯤꯅꯦ
ꯃꯥꯅꯤꯃ ꯑꯣ ꯑꯗꯨꯗꯤ ꯑꯩ ꯊꯝꯃꯒꯦ ꯑꯩꯅ ꯁꯨꯝ ꯇꯧꯔꯛꯑꯝꯕꯅꯤ ꯑ ꯅꯣꯡꯃ ꯑꯃꯨꯛ ꯋꯥꯔꯤ ꯁꯥꯟꯅꯔꯁꯤ
ꯍꯣ ꯍꯣ ꯍꯣꯏ
ꯑ
ꯀ ꯀ